ꯑꯟꯑꯣꯗꯤꯕꯜ
ꯍꯜꯂꯣ
ꯇꯥꯔꯕꯣ
ꯇꯥꯔꯦ
ꯀꯩꯗꯧꯔꯤꯅꯣ
ꯑꯗꯨꯝ ꯂꯩ ꯅꯪꯗꯤ
ꯑꯩꯁꯨ ꯂꯩꯔꯤꯌꯦ
ꯍꯥꯥ
ꯑꯩꯁꯨ ꯂꯩꯔꯤꯌꯦ
ꯑꯣ ꯀꯩꯗꯧꯗꯣꯏꯅꯣ ꯍꯧꯖꯤꯛꯇꯦ
ꯀꯩꯝ ꯇꯧꯗꯦꯗ
ꯑꯩꯗꯤ ꯇꯨꯝꯃꯗꯨꯏꯔꯥ ꯀꯗꯧꯒꯤꯗꯣꯏꯅꯣ ꯁꯤꯅꯤ
ꯇꯨꯝꯒꯤꯔꯣꯏ ꯉꯥꯏꯇꯪ ꯂꯩꯈꯤꯗꯣꯏꯅꯦ ꯎꯝ
ꯑꯟꯑꯣꯗꯤꯕꯜ ꯀꯔꯤꯕ
ꯉꯥꯛꯇꯪ ꯂꯩꯒꯤꯗꯣꯏꯅꯦ
ꯍꯜꯂꯣ
ꯍꯥꯎ ꯉꯥꯏꯇꯪ ꯂꯩꯒꯤꯗꯣꯏꯅꯦ ꯇꯥꯕ꯭ꯔꯣ
ꯇꯥꯏꯌꯦ ꯇꯥꯏꯌꯦ ꯍ ꯁꯥꯏꯌꯦ ꯍꯧꯖꯤꯛꯁꯦ ꯀꯃꯥꯏꯅ ꯇꯧꯗꯣꯏꯅꯣ ꯈꯪꯗ꯭ꯔꯦ
ꯑꯥ
ꯁꯥꯌꯦꯕ
ꯁꯥꯏꯌꯦ
ꯎꯝ ꯈꯣꯏꯒꯤꯅꯦ
ꯎꯝ
ꯈꯣꯏꯒꯤ ꯋꯥꯔꯗꯦꯟ ꯃꯦꯝꯗꯣ
ꯎꯝ
ꯃꯈꯨꯠꯇꯣ ꯀꯩꯅꯣ ꯇꯪꯈꯥꯏ ꯌꯥꯎꯗꯦ ꯍꯥꯏꯕ
ꯍꯥꯏꯗꯤ
ꯃꯈꯨꯠ ꯑ ꯃꯈꯨꯠ ꯑ ꯀꯩ ꯍꯥꯏꯗꯣꯏꯅꯣ ꯁꯤ ꯀꯩ ꯀꯧꯒꯦ ꯃ ꯃ ꯀꯩ ꯀꯧꯒꯦ ꯈꯨꯠꯀꯤꯁꯦ ꯀꯩ ꯀꯣꯕ꯭ꯔꯣ ꯑꯟꯑꯣꯗꯤꯕꯜ ꯈꯨꯠ ꯑꯁ ꯁꯤ ꯍ꯭ꯌꯨꯃꯔꯁ ꯑꯁꯤ ꯀꯔꯤ ꯀꯧꯒꯦ ꯀꯥꯎꯔꯦ ꯍꯥꯏꯅ ꯐꯝꯖꯩ
ꯇꯥꯕ꯭ꯔꯣ
ꯇꯌꯦꯌꯦ
ꯇꯥꯔꯦ ꯇꯥꯔꯦ
ꯀꯩꯅꯣꯗꯣ ꯈꯨꯅꯤꯡ ꯍꯥꯏꯒꯦꯔꯣ ꯈꯨꯅꯤꯡꯒꯤ ꯇꯥꯏꯅꯐꯝꯗꯣ ꯐꯪꯉꯤꯗꯅ ꯑꯗꯨꯒꯤꯗꯣ ꯑꯗꯨꯗ ꯈꯨꯠꯀꯤ ꯈꯨꯅꯤꯡꯗ ꯃꯥꯏ ꯃꯈꯨꯠ ꯌꯥꯎꯗ꯭ꯔꯦꯕ ꯑꯗꯨꯗꯩ ꯂꯨꯁꯟꯈ꯭ꯔꯦꯕ ꯃꯈꯨꯠꯇꯣ ꯈꯪꯕ꯭ꯔꯥ
ꯑꯣ
ꯑꯗꯨꯗꯒꯤ ꯃꯥ ꯍꯧꯖꯤꯛ ꯊꯕꯛ ꯇꯧꯕꯗ ꯌꯥꯝ ꯋꯥꯅ ꯇꯧꯔꯒ ꯂꯩꯌꯦꯕ ꯑꯩ ꯍꯧꯖꯤꯛ ꯃꯈꯥꯗ ꯂꯥꯛꯄ ꯍꯥ ꯃꯈꯥꯗ ꯂꯥꯛꯄ ꯑꯗꯨꯝ ꯃꯥꯗꯣ ꯔꯦꯖꯤꯁꯇꯔ ꯄꯥꯏꯔꯝꯕꯒ ꯑꯗꯨ ꯆꯥꯛ ꯆꯥꯕ ꯏꯕ ꯈꯣꯠꯄꯗꯣ ꯌꯥꯝ ꯋꯥꯅ ꯏꯔꯒ ꯂꯩꯌꯦꯕ ꯃꯥꯗꯣ ꯈꯪꯕ꯭ꯔꯥ
ꯅꯪ ꯉꯍꯥꯡꯉꯩ ꯎꯗꯕ꯭ꯔꯥ
ꯎꯏꯌꯦ ꯑꯗꯣ ꯈꯪꯅꯤ ꯑꯗꯨꯕꯨꯅꯦ ꯈꯔ ꯅꯨꯡꯁꯤꯒꯦ ꯇꯧꯕꯁꯦ ꯌꯥꯗꯦꯕ ꯁꯤ ꯅꯨꯄꯤꯁꯦ ꯏꯍꯧ ꯂꯥꯡꯃꯟꯕꯒꯤ ꯏ ꯀꯥꯕꯅ ꯍꯥꯏ ꯄꯨꯅꯤ ꯔꯖꯥꯟ ꯁꯧ ꯈꯨ ꯂꯥꯡꯑꯕ ꯅꯅꯨꯡ ꯌꯥꯝ ꯅꯨꯡꯁꯤꯕ ꯍꯩ ꯆꯥꯛꯇꯥꯕꯒꯁꯦ ꯀꯩ ꯍꯥꯏꯅꯤ ꯉꯝꯖꯗꯕꯗꯣ
ꯎꯝ ꯅꯣꯏ ꯆꯥꯛꯇꯦ ꯍꯧꯖꯤꯛ ꯑꯗꯨꯝ ꯀꯦꯟꯇꯤꯟꯗ ꯑꯗꯨꯝ ꯆꯥꯕ꯭ꯔꯥ
ꯑꯅꯣ
ꯅꯣꯏꯒꯤ
ꯅꯁ ꯇꯩꯅꯣ ꯆꯐꯇꯦ
ꯑꯝ
ꯃꯦꯁ ꯅꯣꯏꯁꯨ ꯃꯦꯁ ꯂꯩꯔꯃꯤꯗꯥꯛ
ꯎꯝ ꯑꯗꯑꯦ
ꯍꯝ ꯆꯔ ꯅꯉꯥꯏꯇꯝ ꯍꯕ
ꯇꯨꯝꯈ꯭ꯔꯦꯗ ꯑꯩ ꯇꯣꯝꯗ ꯉꯥꯏꯔꯦ ꯇꯨꯝꯗꯕ
ꯎꯝꯃꯅꯤ ꯑꯗꯨꯗꯤ
ꯀꯩꯕ
ꯇꯃꯦꯗꯔꯣ
ꯇꯨꯡꯒꯤꯔꯣꯍꯦ
ꯎꯝ
ꯂꯩꯒ ꯇꯧꯔꯤꯕꯅꯤ
ꯎꯝ
ꯀꯩꯅꯣ ꯅ ꯑꯃ ꯑꯩꯒꯤꯗꯣ ꯑꯝꯇ ꯍꯣꯔꯦꯟ ꯋꯥꯔꯤ ꯁꯥꯟꯅꯁꯦ
ꯍꯥꯏꯗꯤ
ꯈꯪꯗꯩꯗꯩ ꯃꯔꯥ ꯄꯛ ꯆꯥꯎꯅ ꯁꯥꯎꯋꯦ ꯐꯨꯠꯅꯤꯡꯉꯛꯄꯗ
ꯀ ꯅꯥꯅꯣ
ꯁꯃꯖꯍ ꯑꯩꯒꯤ
ꯍꯦꯡꯒꯤ
ꯑ ꯈꯪꯗꯦ ꯈꯪꯗꯦ ꯍꯣꯔꯦꯟ ꯏ ꯐꯥꯎꯗꯅ ꯍꯥꯏꯅꯁꯤ
ꯃꯥ ꯌꯦꯡꯁꯦ ꯑꯩ
ꯍꯥꯏꯗꯤ ꯑꯩꯒꯤ ꯑꯩꯒꯤ ꯁꯞꯄꯣꯔꯠꯇ ꯈꯔ ꯂꯩꯔꯣ ꯍꯥꯏꯕ
ꯐꯤꯅ ꯏꯔꯀꯤꯦ ꯑꯩ ꯍꯥꯏꯔꯛꯀꯦ ꯄꯥꯏꯔꯝꯗꯥꯏꯗ ꯑꯩ ꯃꯦꯝꯒꯤ ꯊꯕꯛ ꯑꯃ ꯇꯧꯈꯤꯅꯦꯕ ꯑꯗꯨꯒ ꯍꯥꯏꯔꯛꯀꯦ
ꯃꯦꯝꯒꯤ ꯀꯩ ꯇꯧꯈꯤꯗꯣꯏꯅꯣ
ꯃꯥꯒꯤ ꯁꯤ ꯔꯦꯖꯤꯁꯇꯔꯁꯦ ꯑꯩ ꯀꯩꯅꯣꯃ ꯂꯝꯕꯤꯒꯤ ꯒꯨꯝꯕ ꯏꯕꯤꯅꯤꯉꯥꯏ ꯑꯃ ꯂꯩꯌꯦꯕ ꯑꯗꯨ ꯔꯤ ꯇꯧꯕ
ꯀꯌꯥꯝ ꯀꯨꯏꯗꯣꯏꯅꯣ ꯍꯧꯖꯤꯛꯇꯤ
ꯉꯥꯏꯍꯥꯛ ꯂꯩꯣꯏꯔꯒ ꯌꯦꯡꯁꯤ ꯃꯥ ꯑꯩꯕꯨ ꯉꯥꯏꯔꯒ ꯂꯩꯕꯒꯤꯦ ꯑꯩꯁꯨ ꯅꯣꯡ ꯇꯣꯔꯛꯄꯒꯤꯦ ꯃꯦꯝ ꯑꯩ ꯊꯕꯛ ꯂꯛꯑꯦ ꯍꯥꯏꯅ ꯊꯣꯛꯂꯛꯄꯅꯦꯕ ꯍꯦꯀꯦ
ꯀꯌꯥꯝ ꯀꯨꯏꯗꯣꯏꯅ
ꯈꯪꯉꯣ ꯃꯤꯅꯤꯠ ꯇꯔꯥꯃꯨꯛ ꯈꯪ ꯆꯪꯒꯦ ꯈꯪꯉ ꯈꯪꯗꯦ ꯑꯩꯁꯨ ꯀꯌꯥꯃꯨꯛ ꯀꯨꯗꯣꯏꯅꯣ ꯃꯉꯥꯃꯨꯛ ꯆꯪꯕꯁꯨ ꯌꯥꯏ ꯐꯪꯗ꯭ꯔꯦ
ꯀꯏꯗꯧꯔꯤꯅꯤ ꯑꯗꯨꯗꯤ ꯌꯥꯝꯅ
ꯍꯥꯏꯗꯗꯤ ꯃꯤꯡꯒꯨꯝꯕ ꯏ ꯑꯩꯈꯣꯏ ꯑꯦꯇꯦꯟꯗꯦꯟꯁ ꯇꯧꯋꯤꯗꯅ
ꯎꯝ
ꯑꯗꯨꯒꯤ ꯃꯤꯡꯒꯨꯝꯕꯩ ꯈꯅꯤꯡꯉꯥꯏꯕ
ꯑꯣ
ꯑ ꯅꯣꯡ ꯇꯥꯕ꯭ꯔꯣ
ꯍꯧꯖꯤꯛꯇꯤ ꯅꯣꯡ ꯇꯥꯗꯤꯌꯦ
ꯎꯝ
ꯅꯣꯏꯁꯨ ꯇꯥꯕ꯭ꯔꯥ
ꯇꯥꯗꯦ ꯑꯩꯁꯦ ꯌꯥꯝ ꯄꯨꯛ ꯉꯥꯏ ꯇꯧꯔꯒ ꯕꯦꯔꯥꯒ
ꯀꯔꯤꯒꯤ
ꯑꯗꯨꯝꯗꯔꯥ ꯀ
ꯎꯝ ꯅꯪꯗꯨꯗꯤ ꯂꯥꯛꯈ꯭ꯔꯕꯣ
ꯍꯥꯏꯗꯤ
ꯍꯜꯂꯛꯈ꯭ꯔꯕꯣꯕ ꯅꯪꯒꯤ ꯅꯨꯄꯥꯗꯣ
ꯑꯩꯅ ꯍꯟꯕꯤꯗꯕ ꯏ ꯀꯥꯕꯒꯤ ꯑꯩ ꯊꯕꯛ ꯇꯧꯔꯛꯑꯦ ꯑꯩ
ꯑꯗꯨꯗꯅꯦꯄ
ꯕꯣꯜ ꯌꯦꯪ ꯗꯔ꯭ꯤ ꯀꯔꯤꯒꯤꯅꯣꯑꯩ ꯌꯦꯪꯅꯤꯡꯗꯦ ꯑ ꯑꯩ ꯊꯕꯛ ꯌꯥꯝ ꯇꯧꯔꯦ ꯍꯧꯖꯤꯛ ꯋꯥ ꯀꯩꯅꯣ ꯅꯪ ꯉꯁꯥꯏ ꯀꯩ ꯅꯪ ꯁꯀꯩ ꯍꯥꯏꯒꯦ ꯍꯥꯏꯈꯤꯕꯅꯤ ꯑꯩꯅ ꯄ ꯉ ꯐꯪ ꯁꯨꯝ ꯅꯡꯕꯅ ꯑ ꯄꯨꯡ ꯑꯃꯗꯒꯤ ꯑꯩ ꯆꯠꯂꯒꯦ ꯍꯥꯏꯔꯝꯕꯗꯨꯗꯒꯤ ꯑꯗꯨꯝ ꯆꯠꯈꯤꯕꯗꯨꯅ ꯀꯔꯤ ꯑꯦ ꯂꯪ ꯆꯁꯨꯀꯣ ꯃꯥ ꯀꯩꯝ ꯍꯥꯏꯔꯝꯗ꯭ꯔꯒ ꯇꯧꯈ꯭ꯔꯕꯒꯦ ꯑꯩ ꯌꯥꯝ ꯀꯤꯖꯩꯑꯕ ꯁꯦꯡꯅ ꯍꯥꯏꯔꯗꯤ ꯌꯧꯔꯦ ꯈꯣꯠꯂꯦ ꯑꯗꯨꯁꯨ ꯍꯥꯏꯔꯥꯡꯁꯨ ꯂꯥꯛꯑꯅꯤꯗ ꯍꯥꯏꯗꯤ ꯃꯃꯥꯡꯗꯗ ꯊꯃꯣꯏꯗꯣꯛ ꯀꯤꯕꯒꯨꯝ ꯅꯨꯡꯉꯥꯏꯇꯕꯒꯨꯝ ꯍꯥꯏꯗꯤ ꯈꯪꯅꯔꯕꯅꯤꯅ ꯍꯣ
ꯍꯝ
ꯎꯝ ꯀꯩꯅꯣꯝ ꯇꯧꯋꯦꯕ ꯑꯗꯨꯒꯤ ꯑꯩꯁꯨ ꯄꯥꯈꯠꯈ꯭ꯔꯕꯒꯤ ꯑꯗꯨꯝ ꯍꯥꯏꯕ ꯑꯗꯨꯒꯤ ꯍꯨꯏꯗꯣ ꯌꯥꯝ ꯁ ꯀꯔꯤꯝ ꯍꯥꯏꯔꯛꯑꯇꯦ ꯍꯥꯏꯕ ꯃꯤꯅꯁꯨ ꯀꯔꯤꯝ ꯈꯜꯂꯝ ꯐꯪꯗꯦ ꯀꯔꯤꯝ ꯈꯜꯂꯝꯕꯗꯤ ꯐꯪꯦ
ꯎꯝ
ꯑꯁꯅꯦ ꯅꯖꯥ
ꯉꯥꯏꯇꯤ ꯄꯥꯔꯣꯏꯗ꯭ꯔꯣ
ꯊꯝꯃꯛꯄꯅꯦ ꯁꯤ ꯅꯨꯄꯤꯁꯦ ꯃꯈꯥꯗ ꯂꯩꯔꯝꯃꯦ ꯊꯕꯛ ꯇꯧꯔꯒ ꯑꯗꯨꯒꯤ ꯑꯩꯕꯨ ꯇꯧꯕꯤꯌꯨ ꯍꯥꯏꯔꯒ ꯂꯩ ꯀꯒꯕ ꯅ ꯐꯤꯁꯨ ꯐꯖꯟꯗꯔꯕ ꯑꯩꯅ ꯍꯧꯖꯤꯛ
ꯅꯟ ꯀꯩꯗꯋꯦ ꯀꯨꯝꯃꯨꯔꯤꯅꯣ
ꯃꯊꯛꯇ ꯂꯩꯕ ꯉꯝꯗꯦ ꯌꯥꯝ ꯁꯥꯏꯌꯦꯕ
ꯑꯗꯨꯗꯤ ꯅꯪꯗꯤ ꯑꯗꯨꯝ ꯊꯣꯛꯇ꯭ꯔꯗꯤ ꯀꯩꯁꯨ ꯇꯧꯔꯣꯏꯗ꯭ꯔꯣ ꯊꯣꯛ ꯊꯣꯛꯇ꯭ꯔꯗꯤ ꯍꯥꯏꯔꯛꯀꯗ꯭ꯔꯣ
ꯎꯝ ꯍꯥꯏꯗꯤ
ꯅꯪꯅꯅꯦ ꯀꯩꯒꯨꯝꯕ ꯊꯣꯛꯇ꯭ꯔꯗꯤꯅꯦ ꯋꯥ ꯉꯥꯡꯉꯛꯀꯗ꯭ꯔꯥ ꯍꯥꯏꯕ
ꯀꯅꯤ ꯀꯅꯤ ꯑꯩꯁꯨ ꯇꯧꯔꯈꯤꯕꯅꯦ ꯃꯅꯥꯛꯄ ꯅꯨꯄꯤ ꯑꯃ ꯂꯩꯌꯦ ꯎꯝ ꯇꯧꯔꯤꯌꯦ ꯑꯗꯨꯅꯅꯦ ꯅꯨꯄꯤ ꯑꯃ ꯂꯩꯕꯒꯤꯅꯦ ꯑꯩꯅ ꯂꯥꯛꯏꯁꯤꯗ
ꯎꯝ ꯅꯪ ꯑꯃꯨꯛ ꯇꯧꯔꯨꯈꯤꯒꯦ ꯍꯥꯏꯔꯣ
ꯃꯈꯥꯗ ꯏꯪꯉꯦꯅ ꯇꯧꯕꯅꯦꯕ ꯂꯩꯕꯅꯦꯕ ꯑꯗꯨꯗꯨꯒꯤ ꯔꯦꯖꯤꯁꯇꯔ ꯑꯅꯤ ꯄꯥꯏꯕ ꯔꯦꯖꯤꯁꯇꯔ ꯑꯅꯤ ꯄꯥꯏꯕꯒꯤ ꯃꯦꯟꯕꯤꯌꯨ ꯍꯥꯏꯕ ꯑꯃ ꯑꯗꯨꯒꯤ ꯑꯩꯅ ꯑꯃ ꯃꯦꯟꯕꯤꯒꯦ ꯀꯣꯟꯅ ꯃꯦꯟꯕꯤꯒꯦ ꯊꯅꯝꯃꯨ ꯍꯥꯏꯕ
ꯎꯝ
ꯃꯤ ꯂꯥꯏꯔꯤꯛ ꯄꯥ ꯂꯥꯛꯄꯗ ꯎꯗꯕ꯭ꯔꯣ ꯈꯪꯗꯦ ꯀꯣ
ꯎꯝ ꯐꯨꯅꯔꯁꯨ ꯐꯨꯅ ꯑꯩ ꯁꯄꯣꯠ ꯇꯧꯕꯤꯒꯦ
ꯑꯩ ꯁꯄꯣꯔꯠ ꯇꯧꯕꯤꯒꯦꯕ
ꯇꯧꯔꯣ ꯇꯧꯔꯤ
ꯐꯥꯒꯤ ꯇꯧꯕꯅꯦꯍꯦ
ꯅꯨꯡꯗꯤ ꯌꯥꯝ ꯅꯨꯡꯁꯤꯕ ꯍꯧꯅꯩ ꯑꯗꯣ ꯑꯩꯩꯅ ꯅꯣꯡꯃ ꯈꯠꯅꯩꯌꯦ ꯅꯣꯡꯃꯅ ꯌꯥꯅꯩ ꯋꯥꯔꯗꯦꯟꯁꯦ ꯃꯤꯁꯦ ꯐꯕ ꯐꯠꯇꯕ ꯂꯩꯌꯦꯕ ꯑꯗꯣ ꯅꯨꯄꯤꯁꯤꯗꯤꯅꯦ ꯈꯔ ꯑꯩꯈꯣꯏꯅ ꯌꯥꯝ ꯅꯨꯡꯁꯤꯕꯤꯕ ꯃꯥꯁꯤ ꯏꯁꯤꯡ ꯃꯥꯡꯕ ꯍꯌꯦ ꯃꯥꯗꯣ ꯈꯔ ꯀꯩꯅꯣꯝ ꯇꯧꯕꯅꯤꯅ ꯌꯥꯝ ꯅꯨꯡꯁꯤꯌꯦꯕ ꯎꯕꯗ
ꯎꯝ
ꯑꯗꯨꯒ ꯃꯥꯅꯅꯦ ꯏꯁꯧ ꯌꯥꯝ ꯂꯥꯡꯕꯒꯤ ꯑꯩꯁꯦ ꯌꯥꯝ ꯐꯨꯅꯤꯡꯉꯕ ꯇꯥꯕ꯭ꯔꯣ
ꯇꯥꯌꯦ ꯇꯥꯌꯦ
ꯅꯪ ꯃꯊꯥ ꯌꯥꯝ ꯁꯥꯔꯕ꯭ꯔꯣ ꯑꯃꯗꯨꯒꯤ ꯈꯜꯂꯒ
ꯍꯣꯏ ꯁꯥꯔꯦ
ꯁꯤꯒꯤ ꯃꯇꯥꯡꯗꯔꯥ
ꯎꯝꯝ ꯍꯨꯝ ꯅꯠꯇꯦꯗ
ꯑꯗꯨꯗꯤ ꯀꯩꯗꯒꯤ
ꯀꯩꯝ ꯅꯠꯇꯦ ꯅꯪ ꯍꯧꯖꯤꯛ ꯂꯣꯏꯔꯒ ꯎꯝ ꯃꯤꯅꯤꯠ ꯑꯃ ꯑꯅꯤꯗꯪ ꯉꯥꯏꯈꯣꯀꯣ ꯑꯗꯨꯒ ꯅꯪ ꯇꯧꯔꯨꯔꯣ ꯑꯗꯨꯒ ꯍꯣꯔꯦꯟꯃꯨꯛ ꯅꯪ ꯆꯪꯉꯛꯑꯀꯥꯟꯗ ꯍꯥꯏꯔꯛꯑꯣ ꯑꯩꯉꯣꯟꯗ
ꯑꯣ ꯑꯣ ꯑꯣ ꯉꯥꯏꯈꯣ ꯍꯥꯏꯗꯤ ꯀꯩꯗꯧ ꯍꯥꯏꯕ꯭ꯔꯥ
ꯎꯝ ꯋꯥꯔꯤ ꯁꯥꯅꯒꯤꯁꯦ ꯍꯥꯏꯕ
ꯃꯤꯅꯤꯠ ꯑꯃ ꯑꯅꯤꯇꯪ ꯑꯗꯨꯒ ꯑꯗꯨꯝ ꯅꯪ ꯊꯣꯛꯆꯔꯨꯔꯣ ꯑꯗꯨꯒ ꯂꯣꯏꯔꯒ ꯑꯃꯨꯛ ꯏꯕꯥꯥꯟꯅꯤ ꯁꯤꯗꯃꯨꯛ ꯋꯥꯔꯤ ꯁꯥꯟꯅ
ꯃꯦꯁꯦꯖꯇꯔꯣ ꯅꯠꯇ꯭ꯔꯒ ꯀꯩꯅꯣꯗꯣ ꯁꯥꯎꯔꯒ ꯃꯦꯁꯦꯖ ꯊꯥꯔꯛꯏꯕ꯭ꯔꯣ
ꯑꯧ ꯊꯥꯔꯛꯑꯦ ꯑꯗꯣ ꯑꯩꯅ
ꯃꯦꯔꯥꯅ ꯑꯩꯅ ꯈꯜꯂꯕꯅꯤ
ꯥꯎ ꯇꯥꯔꯦ
ꯇꯥꯏ ꯍꯧꯣꯟ ꯁꯥꯥꯔꯔꯕ꯭ꯔꯣꯅ
ꯎꯝ ꯃꯊꯥꯗꯤ ꯁꯥꯄꯤꯗꯦꯗ ꯃꯉꯥ ꯂꯧꯊꯦ
ꯑꯁ ꯑꯁ ꯑꯁ ꯑꯗꯨꯕꯨ ꯑꯃꯨꯛꯃꯨꯛꯇꯤ ꯑꯟꯗꯔꯁꯇꯦꯟꯗꯤꯡ ꯂꯩꯅꯕ ꯑꯗꯨꯗꯤ ꯃꯊꯥ ꯃꯊꯧ ꯇꯥꯛꯑꯕꯅꯦꯍꯦ
ꯍꯣꯏ
ꯑ ꯍ
ꯈꯪꯗꯦꯗ ꯄꯨꯟꯁꯤꯁꯦ ꯁꯨꯡꯀꯣꯏ ꯀꯣꯏꯅꯗꯕ ꯑ ꯊꯤꯅ ꯀ ꯑꯩꯗꯤꯅꯦ ꯊꯤꯅ ꯈꯠꯅꯔꯦꯗꯅ ꯈꯠꯅ ꯊꯣꯛꯀꯅꯤ ꯑꯗꯨꯒ ꯑꯗꯨꯝ ꯑꯩꯗꯤ ꯑꯗꯨꯝ ꯍꯜꯂꯛꯀꯗꯕ ꯃꯤꯅꯦ ꯑꯗꯨꯒ ꯃꯋꯥ ꯂꯧꯗꯦꯗ ꯂꯩꯔꯦꯗ ꯑꯩꯁꯦ ꯑꯗꯨꯗ
ꯑꯗ ꯃꯥꯅꯅ ꯁꯍꯥꯏꯅꯤꯗꯣ ꯑ ꯀꯩꯝ ꯈꯟꯕꯤꯗꯨꯀꯣꯗꯣ ꯅꯨꯡꯉꯥꯏꯇꯦ ꯄꯣꯁꯦ ꯉꯥꯏꯔꯗꯤ ꯑꯗꯣ ꯃꯥꯅ ꯇꯧꯔꯛꯄꯩ ꯑꯩ ꯑꯃꯨꯛ ꯍꯜꯂꯗꯧꯕꯗꯨꯅꯦ ꯃꯥꯅ ꯇꯧꯄꯗ ꯑꯩ ꯇꯧꯕꯤꯔꯣꯏꯗꯣ
ꯍꯣꯏ ꯑꯗꯨ ꯑꯣꯏꯔꯒꯁꯨ ꯃꯥꯅꯥ
ꯍꯥꯎ ꯍꯜꯂꯣ ꯀ ꯏꯃꯥꯟ ꯇ꯭ꯔꯣ ꯀꯗꯨꯅꯦ ꯑꯩꯅ ꯇꯧꯗꯣꯏꯁꯤ
ꯎꯝ ꯑꯗꯨꯁꯨ ꯐꯖꯥꯏ
ꯅꯠꯇ꯭ꯔꯗꯤꯀꯣ ꯅꯨꯡꯉꯥꯏꯔꯣꯏꯕ
ꯍꯣꯏ
ꯊꯪꯗꯦꯗ ꯑꯩꯗꯤꯅꯦ ꯅꯨꯄꯥ ꯀꯣꯏꯗꯕꯤꯗ ꯑꯗꯨꯝ ꯄꯨꯟꯁꯤꯔꯥꯁꯤꯗ ꯂꯩꯔꯝꯕꯗꯣ ꯑꯗꯨꯗꯣ ꯌꯥꯝ ꯄꯥꯝꯃꯦ ꯑꯃꯛ
ꯑꯁ ꯍꯧꯖꯤꯛꯄꯨ ꯁꯔꯁꯨ ꯇꯧꯕ ꯌꯥꯗ꯭ꯔꯕꯣ
ꯌꯥꯗꯦ ꯐꯥꯖꯟ ꯄꯩ ꯇꯥꯏꯇ ꯈꯪꯖꯀꯣ
ꯇꯧꯕꯅꯦ
ꯏꯁꯄꯦꯁ ꯑꯃ ꯄꯤꯗꯕꯗꯧꯅ ꯇꯧꯕꯗꯣ ꯑꯩ ꯁꯤ ꯍꯩꯅꯗꯦ
ꯎꯝ ꯑꯩ ꯀꯌꯥ ꯀꯩꯗꯧꯗꯦ ꯃꯁꯤ ꯑꯩ ꯍꯟꯗꯣꯔꯛꯑꯅꯤ ꯍꯥꯏꯌꯣ
ꯍꯟꯗꯣꯔꯛꯄꯁꯨ ꯑꯃꯨꯛꯇꯤ ꯑꯃꯨꯛ ꯅꯨꯡꯉꯥꯏꯇꯕꯀꯣ ꯑꯗꯨꯒ ꯍꯟꯗꯣꯛꯇ꯭ꯔꯦꯗꯅ ꯑꯗꯨꯝ ꯏꯁꯥꯗ ꯐꯨꯟꯒꯠꯂꯒ ꯂꯩꯕꯩ ꯇꯥꯏꯞꯇ ꯑꯗꯨꯝ ꯇꯧ ꯍꯥꯏꯕ
ꯎꯝ
ꯀꯉꯗꯦꯗ